ꯑꯥ ꯍꯂꯣ
ꯍꯂꯨ ꯇꯔꯕꯣ ꯕ꯭ꯔꯣ
ꯑꯣ ꯇꯥꯔꯦ ꯇꯥꯔꯦ
ꯍꯜꯂꯣ ꯑꯣ ꯑꯣ ꯑꯣ ꯇꯥꯔꯦ ꯇꯥꯔꯦ
ꯑꯥ ꯅꯦꯠꯋꯥꯛꯁꯦ ꯃꯥꯏ ꯁꯤ ꯅꯦꯠꯋꯥꯛꯁꯦ ꯈꯤꯇꯪ ꯅꯨꯡꯉꯥꯏꯇꯕ ꯑꯩꯒꯤꯖꯦ
ꯑꯣ ꯅꯦꯠꯋꯥꯛ ꯀ ꯄꯠ ꯄꯠ ꯇꯠꯂꯤꯔꯕ
ꯑꯥ ꯍꯣꯏ ꯍꯟꯗꯛ ꯖꯤꯌꯣꯒꯤ ꯅꯦꯠꯋꯥꯛꯁꯦ ꯈꯔ ꯌꯥꯝ ꯅꯨꯡꯉꯥꯏꯇꯕ ꯖꯤꯌꯣꯖꯦ ꯑꯣꯜ ꯑꯣꯚꯔ ꯏꯟꯗꯤꯌꯥꯒꯤ ꯑꯣꯏꯅ ꯍꯨꯖꯤꯛ ꯀꯩꯅꯣ ꯈꯔ ꯅꯦꯠꯋꯥꯛ ꯈꯔ ꯅꯨꯡꯉꯥꯏꯇꯕꯖꯥꯠꯅꯦ ꯖꯤꯌꯣꯖꯦ ꯀꯩꯒꯤꯅꯣ ꯈꯪꯗꯦ
ꯑꯣ ꯑꯩꯖꯨ ꯖꯤꯌꯣꯕꯨꯗꯤ ꯖꯤꯌꯣꯅꯦ ꯑꯗꯣ
ꯑꯥ ꯅꯦꯠꯋꯥꯛ ꯅꯨꯡꯉꯥꯏꯕ꯭ꯔꯥꯗꯨꯒꯗꯤ
ꯎꯝ ꯀꯩꯁꯨ ꯇꯧꯗꯕ ꯃꯥꯜꯂꯦ ꯑꯗꯣ ꯃꯔꯛ ꯃꯔꯛꯇꯕꯨꯗꯤ ꯈꯔ ꯅꯨꯡꯉꯥꯏꯇꯕ ꯌꯥꯎꯔꯛꯑꯦ ꯑꯗꯣ ꯍꯣ ꯍꯣꯏ ꯑꯃꯨꯛ ꯑꯃꯨꯛ ꯄꯠ ꯄꯠ ꯕꯦꯔꯥ ꯀꯥꯕ ꯑꯃꯨꯛꯁꯨ ꯌꯥꯎ
ꯎꯝ ꯌꯥꯝ ꯅꯨꯡꯉꯥꯏꯇ꯭ꯔꯦ ꯍꯟꯗꯛ ꯀꯤꯅꯣ ꯑꯁ ꯕ꯭ꯔꯣꯗꯤ ꯀꯥꯡꯗꯤ ꯀꯣꯏꯔꯔꯣꯏꯗ꯭ꯔꯣ
ꯀꯥꯡꯁꯦ ꯀꯥꯡꯁꯦ ꯈꯪꯗ꯭ꯔꯤꯌꯦ ꯀꯥꯡꯁꯦ ꯈꯔ ꯀꯣꯏꯕꯨꯗꯤ ꯀꯣꯏꯅꯤꯡꯉꯦ ꯑꯗꯨ ꯀꯣꯏꯕꯁꯦ ꯏꯃꯥꯟꯅꯕꯁꯤꯡꯁꯦ ꯈꯔ ꯊꯕꯛ ꯆꯤꯟꯅꯕ ꯏꯇꯣꯝ ꯆꯠꯄꯗꯤ ꯌꯥꯝ ꯅꯨꯡꯉꯥꯏꯇꯦꯗꯅ
ꯍꯣꯏ ꯃꯥꯅꯤ ꯀꯥꯡꯍꯥꯏꯁꯤꯗꯤ ꯃꯌꯥꯝ ꯄꯨꯂꯞ ꯆꯃꯤꯟꯅꯗꯧꯅꯤ ꯈꯦꯠꯆ꯭ꯔꯤ ꯆꯥꯕ ꯈꯣꯠꯄ ꯃꯌꯥꯝ ꯂꯩꯗꯅ ꯃꯥꯅꯦ
ꯍꯣꯏ
ꯅꯨꯡꯊꯤꯟꯗꯅ ꯀꯣꯏꯔꯨꯔꯅꯤ ꯆꯤꯡꯉꯨꯔꯅꯤ ꯑꯗꯨꯒ ꯑꯌꯨ ꯅꯨꯡꯗꯥꯡꯗꯅ ꯈꯦꯠꯆ꯭ꯔꯤ ꯆꯥꯕ ꯍꯥꯏꯅ ꯆꯠꯇꯣꯏꯅꯦ
ꯇꯞꯇꯥꯏ ꯆꯥꯖꯤꯜꯂꯒ ꯑꯃꯨꯛ ꯎꯏꯔꯤ ꯎꯏꯔꯤ ꯇꯨꯝꯗꯅ
ꯍꯣꯏꯅꯦ ꯑꯗꯨ ꯌꯥꯝ ꯅꯨꯡꯉꯥꯏꯈꯔ ꯄꯣꯠꯅꯤ
ꯑꯥ ꯁꯤ ꯄꯨꯟꯁꯤꯁꯤ ꯈꯔ ꯂꯩꯔꯒ ꯐꯪꯉꯣꯏꯗꯣꯏꯅꯤꯗꯣ
ꯃꯥꯅꯦ ꯃꯥꯅꯦ ꯑꯩꯁ ꯅꯨꯄꯤ ꯅꯨꯄꯤ ꯑꯉꯥꯡꯗꯤ ꯊꯤꯔꯕ꯭ꯔꯣ ꯕ꯭ꯔꯣ
ꯅꯨꯄꯤ ꯊꯤꯗ꯭ꯔꯤꯗ ꯅꯨꯄꯤꯁꯦ ꯊꯤꯅꯤꯡꯗ꯭ꯔꯤ
ꯈꯜꯂꯦ ꯍꯥꯏ ꯈꯔ ꯊꯦꯡ ꯊꯤꯕ ꯐꯩꯗ ꯅꯨꯄꯤꯁꯤꯗꯤꯀꯣ
ꯑꯣꯑꯣ ꯍꯣꯏ ꯏꯇꯥꯎ ꯊꯤꯔꯕꯣ
ꯑꯩ ꯊꯤꯗ꯭ꯔꯤꯗ ꯄ꯭ꯌꯣꯔ ꯄꯥꯈꯪꯅꯦ ꯑꯗꯥ ꯅꯨꯄꯤꯍꯥꯏꯁꯤꯗꯤ ꯈ ꯈ ꯑꯩꯒꯤ ꯋꯥꯈꯜꯗꯗꯤ ꯈꯔ ꯊꯦꯡ ꯊꯤꯕꯅ ꯐꯩ ꯀꯩꯅꯣꯗꯤ ꯏꯁ ꯅꯨꯄꯤꯕꯨ ꯊꯤꯈ꯭ꯔꯗꯤ ꯅꯨꯄꯤꯅ ꯉꯝꯗꯕ ꯅꯨꯄꯥ ꯂꯩ ꯄꯣꯠꯇꯦꯗꯅ ꯑꯗꯨꯝ ꯍꯥꯏꯖꯕ ꯋꯥꯅꯦꯕ
ꯑꯥ
ꯑꯗꯨꯝ ꯀꯣꯏꯕ ꯂꯥꯡꯕꯗꯗꯤ ꯑꯗꯨꯝ ꯊꯤꯡꯉꯛꯇ꯭ꯔꯣꯕꯅꯦ ꯑꯗꯨꯝ
ꯍꯣꯏ
ꯑꯗꯨꯅ ꯈꯔ ꯊꯦꯡ ꯊꯤꯕꯅ ꯐꯩ
ꯀꯣꯏꯕ ꯂꯥꯡꯕ ꯆꯠꯄ ꯌꯥꯔꯣꯏ ꯅꯪ ꯁꯤ ꯇꯧꯅꯤ ꯁꯤ ꯇꯧꯒꯗꯕꯅꯤ
ꯌꯥꯔꯣꯏ ꯊꯤꯡꯉ ꯀꯩꯗꯧ ꯀꯩꯗꯧꯗꯣꯏꯅꯣ ꯍꯥꯏ ꯃꯤ ꯃꯥꯡꯗ ꯈꯠꯅꯕꯁꯨ ꯏꯀꯥꯏꯒꯨꯝ ꯇꯧꯀꯣ ꯑꯗꯣ ꯂꯥꯁꯇ ꯑꯗꯨꯝ
ꯍꯣꯏ
ꯆꯠꯇꯕꯤꯗ ꯑꯗꯨꯝ ꯊꯣꯛꯈꯤꯕ ꯑꯃ ꯍꯣꯏꯗ ꯑꯗꯨ ꯐꯕꯨꯗꯤ ꯐꯩ ꯑꯗꯨ ꯆꯠꯇꯕꯗꯨ ꯀꯩꯅꯣ ꯅꯨꯄꯤ ꯊꯤꯔꯒꯗꯤ ꯆꯠꯂꯨꯔ ꯀꯩꯗꯧꯒꯅꯤ ꯅꯠꯇ꯭ꯔꯥꯥ
ꯃꯥꯟꯅꯤ
ꯂꯩꯔꯕꯅꯤꯅ ꯀꯩꯗꯧꯔꯨꯅꯤ ꯈꯟꯕ
ꯃꯥꯅꯦ ꯏ ꯏ ꯏꯔꯥꯡ ꯌꯥꯝꯈꯠꯅꯕꯅꯦꯕ
ꯑꯥ ꯏꯔꯥꯡ ꯌꯥꯝꯈꯠꯅꯕꯅꯦ ꯑꯥꯏꯁ ꯃꯁꯤ ꯑꯩꯈꯣꯏꯗꯤ ꯑꯃꯨꯛ ꯊꯥꯏꯅ ꯏꯄꯥ ꯏꯄꯨ ꯍꯥꯛꯇꯛꯇꯒꯤ ꯅꯨꯄꯤ ꯂꯣꯟꯕꯩ ꯆꯠꯅꯕꯤꯁꯦ ꯂꯩꯔꯛꯏꯗꯣ ꯅꯤꯡꯊꯧ ꯕꯥꯎꯕ ꯃꯤ ꯇꯔꯦꯠ ꯅꯤꯄꯥꯜ ꯂꯣꯜꯂꯤꯕꯅꯤ
ꯑꯥ
ꯍꯥꯏꯗꯤ ꯅꯨꯡꯊꯧꯗꯩ ꯑꯗꯨꯝ ꯍꯧꯔꯛꯑꯕꯅꯦꯕ ꯃꯥꯅꯦ ꯃꯥꯅꯦ ꯑꯦꯁ ꯍꯧꯖꯤꯛꯇꯤ ꯏꯔꯥꯡ ꯐꯠꯇꯦ
ꯏꯔꯥꯡ ꯐꯠꯇꯕ ꯍꯥꯏꯕꯨ ꯑꯁ ꯀꯩꯅꯣꯅꯦ ꯃꯤ ꯀꯩꯅꯣ ꯀꯩꯍꯥꯏꯕ ꯂꯥꯏꯔꯤꯛ ꯑꯃ ꯀꯩꯅꯣꯝ ꯊꯧꯈꯤꯕꯩ ꯌꯨꯇꯨꯕꯔ ꯑꯃ ꯊꯣꯛꯈꯤꯗꯥꯏꯅꯦ ꯑ ꯑꯁ ꯚꯔꯅꯥꯒ ꯂꯧꯗꯧ ꯇꯜꯂꯦ
ꯍꯧꯖꯤꯛꯀꯥꯟꯁꯦ ꯈꯪꯗꯦꯅꯦ
ꯃꯥꯏ ꯃꯥꯏ ꯍꯥꯛꯇꯛꯇꯩ ꯃꯥꯏꯗꯤ ꯌꯥꯝ ꯅꯨꯡꯉꯥꯏꯇꯦꯗ ꯀꯩꯀꯩꯅꯣ
ꯅꯨꯡꯕꯨꯗꯤ ꯅꯨꯡꯉꯥꯏꯇꯦ ꯈꯪꯗꯦꯗ ꯀꯅꯥꯅ ꯆꯨꯝꯕ ꯀꯅꯥꯅ ꯂꯥꯟꯕ ꯈꯨꯠ ꯊꯤꯟꯖꯤꯜ ꯂꯨꯕꯨꯁꯨ ꯌꯥꯕ ꯅꯠꯇꯦ
ꯃꯥꯅꯦ ꯃꯥꯅꯦ ꯑꯗꯨ ꯃꯥꯏ ꯃꯥꯏ ꯄꯨꯟꯁꯤꯅꯤꯅꯀꯣ ꯑꯩꯈꯣꯏꯅ ꯍꯥꯏꯔꯨ ꯌꯥꯄꯣꯠꯇꯦ ꯑꯗꯣ ꯑꯩꯈꯣꯏ ꯅꯣꯏ ꯀꯌꯥꯝ ꯐꯕ ꯃꯤꯅꯣꯅ ꯎꯝ ꯑꯩꯈꯣꯏ ꯃꯅꯤꯄꯨꯔꯒꯤ ꯑꯩꯈꯣꯏꯒꯤ ꯚꯥꯏꯔꯦꯜ ꯆꯠꯄ ꯍꯦꯕꯤꯠꯁꯤꯗ ꯑꯗꯨꯝ ꯑꯣꯏꯔꯝ ꯇꯧꯕ ꯋꯥꯅꯦꯕ ꯑꯩꯈꯣꯏꯅ ꯈꯪꯕ ꯅꯠꯇꯦꯕ
ꯑꯥꯏ
ꯃꯥꯏ ꯃꯥꯏ ꯃꯥꯏ ꯃꯥꯏ ꯄꯨꯟꯁꯤꯅꯤꯗ ꯑꯩꯗꯤ ꯇꯁꯦꯡꯅ ꯍꯥꯏꯔꯗꯤ ꯁꯤ ꯌꯦꯡꯗꯤ ꯌꯦꯡꯁꯤꯟꯅꯔꯣꯏꯗꯕꯅꯤꯀꯣ
ꯍꯣꯏ ꯑꯗꯨ ꯁꯣꯁꯦꯜ ꯃꯦꯗꯤꯌꯥ ꯄꯥꯏꯔꯨꯕꯁꯤꯁꯨ ꯑꯃꯨꯛ ꯕꯦꯔꯥ ꯀꯥꯕ
ꯃꯥꯅꯦ ꯃꯥꯅꯦ ꯁꯤ ꯃꯥꯏ ꯃꯥꯏ ꯃꯇꯦꯡ ꯋꯥꯔꯤ ꯑꯃꯅꯤꯀꯣ ꯃꯣꯏ ꯋꯥꯔꯒꯅ ꯃꯥꯏ ꯅꯨꯄꯤꯅ ꯋꯥꯔ ꯃꯇꯦꯡ ꯄꯥꯡꯕꯤꯕ ꯑꯩ ꯑꯃ ꯀꯣꯔꯠꯇ ꯀꯦꯁ ꯇꯧꯕꯤꯕ ꯁꯤꯒꯨꯝꯕꯁꯤꯅ ꯋꯥꯔꯤ ꯑꯃꯅꯦꯕꯀꯣ ꯑꯗꯣ ꯁꯤ ꯁꯤꯒ ꯄꯨꯔꯥ ꯂꯩꯕꯥꯛ ꯏꯔꯥꯡ ꯊꯣꯛꯇꯅ ꯇꯧꯕꯁꯤꯗꯤ ꯁꯤꯗꯤ ꯂꯣꯏ ꯁꯤ ꯐꯩ ꯐꯠꯇꯗꯤ ꯐꯠꯇꯕ ꯄꯣꯠꯅꯤ ꯍꯥꯏꯗꯤ ꯃꯔꯥꯜ ꯂꯩꯕ ꯃꯤ ꯃꯔꯥꯜ ꯂꯩꯕ ꯃꯤꯗꯨꯕꯨꯗꯤ ꯃꯥꯕꯨꯗꯤ ꯈꯔ ꯃꯥꯏ ꯗꯟꯗꯤ ꯄꯤꯐꯝꯗꯤ ꯊꯣꯛꯏ ꯑꯗꯨꯒ ꯍꯥꯏꯗꯤ ꯑꯗꯨꯒꯤꯗꯨꯅ ꯃꯔꯝ ꯑꯣꯏꯔꯒ ꯍꯥꯏꯗꯤ ꯄꯨꯔꯥ ꯂꯩꯕꯥꯛꯀꯤ ꯏꯁꯨ ꯑꯃ ꯑꯇꯣꯞꯄ ꯏꯔꯥꯡꯗ ꯂꯥꯛꯈꯤꯗ꯭ꯔꯦ ꯀꯩꯅꯣ ꯍꯥꯏꯗꯤ ꯂꯩꯕꯥꯛꯀꯤ ꯑꯣꯏꯕ ꯋꯥ ꯈꯟꯅꯕ ꯈꯣꯠꯄꯗ ꯀꯩꯝ ꯆꯪꯗ꯭ꯔꯦꯕ ꯑꯗꯣꯝꯗ ꯑꯣꯏꯅ ꯂꯣꯏꯊꯣꯔꯛꯑꯦꯕ ꯋꯥꯔꯤꯗꯣ ꯐꯦꯁꯕꯨꯛ ꯆꯪꯗ꯭ꯔꯃꯦ ꯇꯟꯗꯅ ꯐꯦꯁꯕꯨꯛꯀ ꯄꯥꯏ ꯇꯟꯗꯅ ꯃꯣꯏ ꯑꯗꯨꯝ ꯊꯣꯛꯂꯦꯕ ꯑꯃꯅ ꯇꯧꯔꯛꯀꯅꯤ ꯑꯃꯅ ꯑꯃꯨꯛ ꯁꯦꯟ ꯑ ꯃꯥꯅꯤ ꯑꯁ ꯃꯅꯤꯄꯨꯔ ꯑꯩꯈꯣꯏ ꯂꯝꯁꯤꯗꯤꯀꯣ ꯍꯥꯏ ꯀꯥꯟꯗꯦ ꯌꯥꯝꯅ ꯑꯩꯈꯣꯏ ꯑꯗꯨꯝ ꯆꯦꯛꯁꯟꯅ ꯂꯩꯇ꯭ꯔꯗꯤ ꯑꯩꯈꯣꯏꯁꯨ ꯅꯣꯡꯃꯗꯤ ꯑꯗꯨꯝ ꯇꯥꯗꯣꯏꯅꯤ ꯗꯁꯥ ꯑꯃ ꯅꯠꯇ꯭ꯔ ꯑꯃꯗꯗꯤ
ꯌꯦꯡꯁꯟꯕ ꯌꯥꯃꯟꯗꯅ
ꯃꯥꯅꯦ ꯑꯩ ꯌꯥꯝ ꯃꯥꯅꯦ ꯃꯥꯅꯦ ꯑꯁ ꯑꯩꯈꯣꯏ ꯑꯃ ꯅꯠꯇ꯭ꯔ ꯑꯃꯗꯤ ꯑꯗꯨꯝ ꯑꯗꯨꯝ ꯊꯦꯡꯅꯗꯧ ꯂꯩꯔꯕꯅꯤꯁꯦ ꯑꯩꯈꯣꯏꯅ ꯑꯩꯗꯤ ꯐꯅ ꯐꯅ ꯇꯧꯔꯁꯨꯀꯣ ꯈꯣꯡꯊꯥꯡ ꯑꯃ ꯍꯦꯛ ꯁꯣꯏꯕꯗꯗꯨꯝ ꯀꯩ ꯍꯥꯏꯅꯤ
ꯑꯗꯨꯝ ꯋꯥꯔꯤꯅꯤ ꯁꯤ ꯁꯤ ꯌꯥꯗ꯭ꯔꯦ ꯑꯩꯈꯣꯏ ꯑꯩ ꯍꯥꯏꯗꯤ ꯍꯥꯏꯅꯤꯡꯉꯤꯁꯤ ꯑꯩꯅ ꯐꯅ ꯐꯅꯕ ꯊꯕꯛ ꯐꯅꯌꯥꯝ ꯑꯃ ꯇꯧꯔꯒ ꯇꯧꯔꯒꯁꯨ
ꯎꯝ
ꯂꯝꯕꯤꯗ ꯌꯨ ꯂꯤꯛꯂꯤ ꯑꯝ ꯄꯥꯏꯔꯒ ꯆꯠꯂꯒ ꯑꯗꯨꯝ ꯊꯛ ꯊꯛꯇꯅ ꯂꯥꯎ ꯂꯥꯎ ꯆꯠꯄꯗ ꯑꯗꯨꯝ ꯐꯠꯇꯦꯅ ꯁꯟꯗꯣꯛꯈꯤꯗ꯭ꯔꯣꯕꯅꯦꯕ ꯑꯩꯅ ꯅꯪꯅ ꯑꯐꯕ ꯆꯥꯃ ꯑꯝ ꯇꯧꯔꯝꯕꯁꯨ
ꯃꯌꯥꯝꯅ ꯐꯠꯇ꯭ꯔꯗꯤ ꯐꯠꯇ꯭ꯔꯦ ꯃꯌꯥꯝꯅ ꯐꯔꯗꯤ ꯂꯣꯏ ꯐꯔꯦ
ꯐꯔꯦ ꯑꯗꯨ ꯐꯔꯦ ꯄꯩꯁꯥ ꯐꯅ ꯆꯥ ꯑ ꯃꯥꯅꯤ ꯃꯥꯅꯤ ꯄꯩꯁꯥ ꯐꯅ ꯆꯥꯔꯁꯨ ꯃꯌꯥꯝꯒꯤ ꯃꯤ ꯃꯥꯡꯗ ꯐꯔꯗꯤ ꯐꯔꯦ
ꯃꯥꯅꯦ ꯇꯧꯔꯤꯕ ꯀꯨꯝꯍꯩꯁꯦ
ꯃꯥꯅꯤ ꯃꯥꯅꯦ ꯑꯁ ꯀꯩꯁꯨ ꯌꯥꯝꯅ ꯀꯩꯅꯣꯝꯅꯤ
ꯑꯩꯈꯣꯏ ꯑꯗꯨꯝ ꯃꯈꯣꯏꯒꯤ ꯑꯣꯏꯕ ꯑꯃꯗ ꯂꯩꯕꯤꯔ ꯂꯣꯏꯔꯦꯗ
ꯃꯥꯅꯦ ꯃꯥꯅꯦ ꯑꯁ ꯀꯌꯥꯝ ꯅꯨꯡꯉꯥꯏꯅ ꯒ꯭ꯌꯥꯟ ꯇꯥꯅ ꯂꯩꯕ ꯑꯗꯨꯅ ꯐꯔꯦ
ꯍꯣꯏ ꯍꯣꯏ ꯃꯥꯅꯦ ꯏꯇꯥꯎꯕꯨ ꯀꯩꯗꯧꯔꯝꯃꯤꯅꯣ ꯍꯧꯖꯤꯛꯄꯣ
ꯁꯨꯝ ꯍꯤꯄꯝꯃꯤꯅꯤꯗ ꯀꯩꯅꯣ ꯇꯧꯔ ꯆꯥꯛ ꯆꯥꯊꯣꯛꯑꯦ ꯑꯗꯩꯗꯤ ꯑꯩꯈꯣꯏ ꯉꯍꯥꯛ ꯍꯛꯆꯥꯡ ꯁꯥꯖꯦꯜ ꯑꯣꯏꯅ ꯁꯥꯟꯅꯕ ꯆꯠꯂꯨꯔꯦ ꯑꯩꯈꯣꯏ ꯁꯥꯟꯅꯕ ꯈꯨꯗꯤꯡꯒꯤ ꯑꯩ ꯅꯨꯡꯇꯤꯒꯤ ꯕꯦꯠꯃꯤꯟꯇꯟ ꯈꯔ ꯈꯔ ꯁꯥꯟꯅꯕ ꯆꯠꯂꯦꯕ ꯑꯣ ꯍꯛꯆꯥꯡ ꯀꯩꯅꯣ ꯇꯧꯅꯕ ꯍꯥꯏ ꯅꯠꯇ꯭ꯔꯒꯗꯤ ꯄꯨꯛꯁꯦ ꯍꯦꯛꯇ ꯄꯨꯛꯁꯦ ꯍꯦꯛꯇ ꯅꯣꯏꯊꯣꯔꯛꯄ ꯄꯨꯛ ꯄꯨꯛꯁꯤꯅ ꯐꯨꯔꯤꯠ ꯂꯤꯠ ꯌꯥꯔꯛꯇ꯭ꯔꯦꯅꯦ
ꯄꯥꯈꯪ ꯑꯣꯏꯔꯤꯕꯅꯤꯅ ꯈꯤꯇꯪꯗꯤ ꯁꯦꯟꯅꯕ ꯇꯥꯔꯦꯅꯦ
ꯃꯥꯅꯤ ꯃꯥꯅꯤ ꯑꯩꯁ ꯄꯨꯛꯁꯦ ꯌꯥꯔꯛꯇꯦꯕ ꯈꯪꯒꯥꯎ ꯈꯪꯒꯥꯎ ꯐꯨꯔꯤꯠ ꯁꯦꯠꯄꯗ ꯍꯦꯛꯇ ꯏꯟꯊꯣꯔꯛꯄꯁꯦ ꯑꯁꯤ ꯌꯥꯝ ꯋꯥ ꯌꯥꯝꯅ ꯋꯥꯕ ꯊꯕꯛꯅꯦ ꯃꯁꯤ
ꯍꯣꯏ
ꯅꯠꯇ꯭ꯔꯁꯨ ꯌꯥꯗꯒꯨꯝꯕ ꯇꯧꯀꯣ
ꯁꯦꯟꯅꯍꯧꯗ꯭ꯔꯒꯅ ꯃꯁꯤ ꯅꯨꯄꯥꯁꯤ ꯃꯕꯨꯛ ꯀꯪꯉꯤꯒ ꯀꯩꯅꯣ ꯇꯧꯏꯒ
ꯎꯝ
ꯑꯃꯨꯛ ꯉꯥꯡꯕꯤꯗꯣꯏꯅꯤꯗꯣ
ꯃꯥꯅꯦ ꯑꯗꯨꯗꯩꯗꯤ ꯑꯃꯨꯛ ꯑꯩꯗꯤ ꯑꯃꯨꯛ ꯑꯩꯈꯣꯏꯒꯤ ꯂꯥꯛꯏꯕ ꯇꯥꯡ ꯇꯔꯥꯃꯔꯤꯁꯤꯗ ꯀꯩꯅꯣꯗ ꯁꯤꯀꯤꯝꯗ ꯑꯩꯈꯣꯏ ꯑꯦꯟ ꯑꯦꯁ ꯑꯦꯁ ꯐꯦꯁꯇꯤꯚꯦꯜꯑꯦꯅ ꯑꯃ ꯂꯩ ꯅꯣꯔꯠ ꯏꯁꯀꯤ ꯑꯗꯨ ꯌꯥꯎꯕ ꯑꯃꯨꯛ ꯆꯠꯇꯣꯔꯤꯕ ꯑꯗꯨꯗꯨꯅ ꯈꯤꯇꯪ ꯐꯤꯒꯔ ꯇꯥꯅ ꯆꯠꯅꯤꯡꯕ ꯍꯥꯏꯇꯥꯔꯦꯍꯦꯍꯦ
ꯑꯣ ꯑꯁ ꯑꯗꯨꯗꯤ ꯄ꯭ꯂꯥꯟ ꯑꯃ ꯌꯥꯎꯔꯤ ꯂꯩꯔꯤꯅꯦ
ꯃꯥꯅꯦ ꯃꯥꯅꯦ ꯑꯩꯁ ꯃꯁꯤꯗꯤ ꯌꯥꯝ ꯅꯨꯡꯉꯥꯏꯕꯅꯤ ꯑꯩꯗꯤ ꯑꯍꯨꯝꯂꯛ ꯁꯨꯔꯦꯕ ꯑꯁꯥꯝꯗ ꯑꯃ ꯆꯠꯂꯨꯔꯦ ꯃꯦꯘꯥꯂꯩꯌꯥꯗ ꯑꯃ ꯆꯠꯂꯨꯔꯦ ꯍꯟꯗꯛꯀꯤꯁꯤꯒ ꯑꯍꯨꯝꯂꯛ ꯁꯨꯗꯣꯏꯅꯦꯕ
ꯁꯤ ꯂꯝ ꯌꯥꯝ ꯀꯣꯏꯕ ꯃꯥꯜꯂꯤꯅꯦ ꯑꯩꯈꯣꯏ ꯏꯇꯥꯎ ꯍꯣꯏ
ꯃꯥꯅꯤ ꯑꯁ ꯐ꯭ꯔꯤꯗꯅꯤꯗ ꯐ꯭ꯔꯤ ꯑꯣꯏꯕꯒꯤ ꯀꯣꯏꯔꯤꯅꯤ ꯄꯩꯁꯥꯒ ꯂꯩꯇꯕꯤꯅꯤ
ꯌꯥꯝ ꯅꯨꯡꯉꯥꯏꯗꯧ ꯃꯥꯜꯂꯤꯕꯣ
ꯑꯦꯁ ꯁꯤ ꯑꯩꯈꯣꯏꯒꯤ ꯑꯩꯈꯣꯏꯒꯤ ꯁꯤ ꯁꯤꯃꯗꯤ ꯐꯩꯌꯦ ꯑꯩꯈꯣꯏꯒꯤ ꯃꯩꯇꯩ ꯑꯩꯈꯣꯏ ꯀꯩꯅꯣꯒꯤ ꯃꯅꯤꯄꯨꯔꯒꯤ ꯑꯣꯏꯅ ꯑꯩꯈꯣꯏꯁꯦ ꯀꯩꯅꯣ ꯇꯧꯔ ꯊꯣꯛꯇꯣꯏꯅꯦꯕ ꯂꯩꯈꯤꯕꯗꯤ ꯍꯧꯖꯤꯛ ꯑꯩꯒꯤ ꯀꯩꯅꯣꯗ ꯂꯩꯅꯦ ꯑꯁꯥꯝꯗ ꯂꯩꯌꯦꯕ
ꯑꯣ
ꯑꯃꯨꯛ ꯌꯨꯝꯗ ꯍꯜꯂꯅꯤ ꯑꯗꯨꯒ ꯍꯌꯦꯡꯃꯨꯛ ꯍꯜꯂꯅꯤ ꯑꯗꯨꯒ ꯑꯩꯈꯣꯏꯒꯤ ꯃꯅꯤꯄꯨꯔꯒꯤ ꯑꯣꯏꯅ ꯆꯠ ꯊꯣꯛꯇꯣꯏꯅꯦꯕ ꯑꯩꯈꯣꯏ ꯃꯅꯤ ꯑꯩꯈꯣꯏꯒꯤ ꯐꯔꯤꯁꯤꯅ ꯑꯃꯨꯛ ꯃꯅꯤꯄꯨꯔꯅꯦꯅ ꯆꯠꯂꯅꯤ ꯁꯣꯝꯗ ꯍꯣꯏ ꯑꯗꯨꯒ ꯃꯥꯏ ꯃꯥꯏ ꯂꯝꯁꯦ ꯑꯃꯨꯛ ꯌꯥꯝ ꯌꯥꯝ ꯂꯥꯛꯇꯣꯏꯅꯦꯕ ꯂꯝ ꯂꯝ ꯈꯨꯗꯤꯡꯒꯤ ꯃꯤ ꯂꯣꯏ ꯂꯥꯛꯀꯅꯤꯕ ꯂꯩꯁꯥꯕꯤ ꯑꯗꯨꯗꯩꯗꯤ ꯃꯁꯛ ꯐꯖꯕ ꯐꯖꯕ ꯃꯌꯥꯝꯁꯦ ꯂꯥꯛꯀꯗꯣꯏꯅꯦꯕ
ꯑꯣ
ꯑꯩꯗꯤ ꯌꯥꯝ ꯅꯨꯡꯉꯥꯏꯕ ꯐꯦꯁꯇꯤꯚꯦꯜꯅꯦ ꯑꯥ ꯊꯥ ꯈꯨꯗꯤꯡ ꯑꯩ ꯅ꯭ꯌꯨ ꯌꯤꯌꯔ ꯗꯩ ꯍꯧꯒꯠꯂꯛꯑꯦ ꯀꯩꯅꯣ
ꯑꯦꯟ ꯑꯦꯁ ꯑꯦꯁ ꯍꯥꯏꯔꯣ ꯍꯧꯖꯤꯛ ꯐꯦꯁꯇꯤꯚꯦꯜꯁꯦ
ꯑꯥ ꯑꯦꯟ ꯑꯦꯁ ꯑꯦꯁ ꯅꯣꯔꯠ ꯏꯁ ꯑꯦꯟ ꯑꯦꯁ ꯑꯦꯁ ꯐꯦꯁꯇꯤꯚꯦꯜꯅ ꯍꯥꯏꯅ ꯑꯁ ꯀꯩꯅꯣꯗ ꯁꯤꯀꯤꯝꯗ ꯇꯥꯡ ꯇꯔꯥ ꯇꯔꯥ ꯇꯔꯨꯛꯇꯩ ꯍꯧꯒꯗꯕ ꯀꯣ
ꯑꯣ ꯀꯃꯥꯏꯅ ꯇꯧꯕ ꯑꯣꯏꯖꯥꯠꯅꯣ ꯍꯥꯏꯗꯤ ꯁ꯭ꯄꯣꯔꯠꯀꯤꯒꯨꯝꯕ ꯑꯣꯏꯔꯤꯔꯥ
ꯑꯥ ꯅꯠꯇꯦ ꯁꯤꯁꯦ ꯀꯜꯆꯔꯦꯜꯅꯤ ꯀ꯭ꯂꯥꯁ ꯀꯩꯀꯩꯁꯨ ꯃꯌꯥꯝ ꯇꯧꯗꯣꯏꯅꯦꯕ ꯑꯗꯨꯒ ꯑꯌꯨꯛ ꯅꯨꯡꯊꯤꯟꯗꯅ ꯀ꯭ꯂꯥꯁ ꯇꯧꯔꯒ ꯅꯨꯡꯗꯥꯡꯗꯅ ꯀꯜꯆꯔꯦꯜ ꯐꯦꯁꯇꯤꯚꯦꯜ ꯇꯧꯗꯣꯏꯅꯦ ꯃꯥꯏ ꯃꯥꯏ ꯃꯥꯒꯤ ꯂꯝ ꯂꯝꯒꯤ ꯌꯨꯠ ꯐꯦꯁꯇꯤꯚꯦꯜꯅꯤꯗ ꯈꯣꯏ ꯌꯨꯠ ꯐꯦꯁꯇꯤꯚꯦꯜꯀ ꯍꯥꯏꯅꯩꯗꯅ ꯀꯣꯂꯦꯖ ꯀꯣꯂꯦꯖꯇꯒꯤ ꯂꯥꯛꯅꯕ
ꯑꯣ ꯑꯗꯨꯃꯥꯏꯟ ꯑꯗꯨꯒ ꯆꯞ ꯃꯥꯟꯅꯩꯔꯣ
ꯃꯥꯅꯦ ꯑꯗꯨꯅꯤ ꯑꯈꯣꯏ ꯃꯅꯤꯄꯨꯔꯗꯁꯨ ꯑꯗꯨꯝ ꯇꯧꯋꯤꯗꯅ ꯀꯣꯂꯦꯖ ꯀꯣꯂꯦꯖꯇ ꯂꯥꯛꯑꯒ ꯏꯟꯇꯔ ꯀꯣꯂꯦꯁ ꯀꯥꯏꯟ ꯇꯧꯅꯩꯗꯅ ꯑꯗꯣ ꯁꯤꯖꯤꯅ ꯑꯃꯨꯛ ꯅꯣꯔꯠ ꯏꯁꯀꯤ ꯑꯣꯏꯕ ꯃ ꯂꯝ ꯂꯝ ꯅꯣꯔꯠꯏꯁꯇꯩ ꯂꯣꯏ ꯂꯥꯛꯀꯅꯤ ꯇ꯭ꯔꯤꯄꯨꯔꯥ ꯃꯦꯘꯥꯂꯦꯞ ꯃꯦꯖꯣꯔꯥꯝ ꯃꯥꯏꯔꯩ ꯃꯤ ꯀꯨꯟꯊ꯭ꯔꯥ ꯀꯨꯟꯊ꯭ꯔꯥ ꯂꯣꯏ ꯂꯥꯛꯀꯅꯦꯕ ꯈꯣꯏꯗꯩꯖꯨ ꯃꯤ ꯀꯨꯟꯊ꯭ꯔꯥ ꯆꯠꯀꯅꯦꯕ
ꯑꯣ ꯃꯤ ꯍꯥꯏꯗꯤ ꯃꯤꯁꯦ ꯌꯥꯎꯅꯤꯡꯕ ꯃꯤ ꯑꯗꯨꯝ ꯌꯥꯎꯕ ꯌꯥꯕ꯭ꯔꯣ
ꯑꯍꯥ ꯌꯥꯎꯅꯤꯡꯕ ꯃꯤꯗꯤ ꯌꯥꯎꯕ ꯌꯥꯗꯦ ꯌꯤ ꯀꯩꯅꯣ ꯑꯣꯏꯒꯗꯕ ꯑꯦꯟ ꯑꯦꯁ ꯑꯦꯁꯀꯤ ꯑ ꯕꯣꯂꯨꯟꯇꯤꯌꯥꯔ ꯑꯣꯏꯒꯗꯕ ꯃꯤꯁ ꯑꯦꯁ ꯚꯣꯂꯨꯟꯇꯤꯌꯥꯔ ꯈꯣꯏꯅꯤ ꯑꯣꯏꯔꯦ ꯍꯥꯟꯗꯒꯤ ꯇꯨ ꯊꯥꯎꯟ ꯇꯣꯏꯟꯇꯤ ꯊ꯭ꯔꯤꯗꯩ ꯑꯦꯟ ꯑꯦꯁ ꯑꯦꯜ ꯚꯣꯂꯨꯟꯇꯤꯌꯔ ꯌꯥꯎꯈꯠꯂꯛ ꯑꯃꯤ ꯂꯤꯗꯔ ꯑꯣꯏꯅ ꯂꯩꯔꯦ ꯑꯈꯣꯏꯅ ꯑꯗꯨꯒ ꯆꯠꯂꯦ ꯆꯠꯂꯅꯤ ꯑꯗꯨꯒ ꯆꯠꯄꯖꯤꯅ ꯑꯃꯨꯛ ꯏꯁ ꯃꯁꯤ ꯌꯥꯝ ꯀꯥꯟꯅꯩ ꯑꯈꯣꯏꯒꯤꯗꯤ ꯄꯩꯁꯥꯖꯣ ꯑꯈꯣꯏꯅ ꯑꯝꯇ ꯇꯤꯡꯉꯣꯏꯕ ꯆꯥꯕ ꯊꯛꯄ ꯃꯣꯏ ꯂꯣꯏ ꯇꯧꯔꯛꯑꯅꯤ ꯑ ꯑꯈꯣꯏ ꯚꯔꯥꯖꯨ ꯇꯧꯔꯛꯑꯅꯤ ꯒꯥꯔꯤꯒꯤ ꯑꯗꯨꯗ ꯆꯠꯂꯅꯤ ꯑꯗꯨ ꯃꯈꯣꯏ ꯍꯥꯏꯕꯨ ꯑꯈꯣꯏꯁꯤꯒꯒꯤ ꯑꯣ ꯑꯈꯣꯏꯒꯤ ꯇ꯭ꯔꯦꯗꯤꯁꯅꯦꯜ ꯗ꯭ꯔꯦꯁꯁꯤꯝꯗꯤ ꯑꯈꯣꯏꯅ ꯁꯦꯠꯂꯛꯑꯕ ꯐꯖꯅ ꯅꯥꯟꯅ ꯄꯨꯔ ꯆꯠꯂꯅꯤ ꯍꯌꯦꯡ ꯁꯦꯠꯂꯨꯗꯣꯏꯅꯦꯕ ꯈꯣꯏ ꯁꯛ ꯇꯥꯛꯇꯣꯏꯃꯤꯅꯦ ꯑꯗꯨꯅ ꯑ ꯑꯗꯨꯅ ꯁꯛ ꯇꯥꯛꯇꯣꯔꯤꯕꯅꯦꯕ ꯑꯩ ꯑꯦ ꯁꯤꯒꯩꯅꯦꯅ ꯂꯝꯗ ꯃꯩ ꯃꯅꯤꯄꯨꯔꯗꯩꯅꯦꯖꯦ ꯇꯥꯛꯇꯣꯏꯅꯤꯃ ꯑꯗꯨꯅ ꯁꯤꯌꯥꯝ ꯅꯨꯡꯉꯥꯏꯒ꯭ꯔꯖꯥꯠꯅꯤ ꯃꯖꯤ ꯃꯥꯏ ꯃꯥꯥꯏꯒꯤ ꯑꯈꯣꯏꯖꯤꯅ ꯑꯃꯨꯛ ꯈꯣꯏꯖꯦ ꯑꯗꯣ ꯑꯈꯣꯏꯒꯤ ꯖꯒꯣꯏꯖꯦ ꯐꯖꯗꯤ ꯐꯖꯕꯀꯣ ꯑꯗꯨꯒ ꯃꯤꯒꯤ ꯃꯥꯡꯗ ꯍꯥꯏꯗꯨꯗꯤ ꯃꯤꯒꯤꯗꯤ ꯑꯃꯨꯛ ꯑꯁ ꯍꯥꯏꯖꯕ ꯋꯅꯦ ꯖꯤꯡꯖꯥ ꯖꯤꯡꯖꯥ ꯉꯥꯠꯇꯅꯦꯕ ꯂꯝ ꯑꯇꯣꯞꯄꯒꯩ ꯑꯦꯁ ꯑ ꯁꯤꯛꯀꯤꯝ ꯁꯤꯛ ꯃꯥꯅꯦ ꯑ ꯁꯤꯀꯤꯝꯅꯒ ꯁꯥꯕ ꯖꯒꯣꯏꯖꯦ ꯈꯨꯌꯥꯡ ꯑꯝꯅꯦ ꯃꯣꯏꯖꯦ ꯑꯗ ꯑꯗꯨ ꯃꯣꯏꯒꯤ ꯃꯣꯏ ꯀꯩ ꯀꯩꯗꯣ ꯑꯈꯣꯏ ꯌꯦꯡꯅꯧꯔꯗꯤ ꯑꯈꯣꯏꯗꯤ ꯑꯃꯨꯛ ꯊꯦꯛꯇꯅ ꯅꯧꯗꯅ ꯈꯝꯕ ꯊꯣꯏꯕꯤꯅꯤꯗꯅ ꯑꯈꯣꯏꯗꯤ ꯁꯦꯡꯅ ꯍꯥꯏꯔꯒꯗꯤ ꯄꯨꯂꯖꯨ ꯑꯈꯣꯏ ꯈꯝꯕ ꯊꯣꯏꯕꯤꯖꯒꯣꯏ ꯅꯠꯇꯅ ꯑꯈꯣꯏ ꯔꯥꯁ ꯂꯤꯂꯥꯗꯨꯗꯤ ꯃꯌꯥꯡꯒꯤ ꯆꯤꯡꯒ꯭ꯔꯦꯗꯅꯥ ꯈꯝꯕ ꯊꯣꯏꯕꯤ ꯖꯒꯣꯏꯅꯤ ꯑꯈꯣꯏ ꯎꯠꯂꯨꯗꯨꯏꯖꯤ ꯑꯗꯩꯒꯤ
ꯑꯣ
ꯊꯥꯕꯟ ꯖꯒꯣꯏ ꯈꯔ ꯎꯠꯀꯅꯤ ꯑꯗꯨꯒꯨꯝꯕꯗꯣ ꯃꯌꯥꯝ ꯇꯧꯋꯦ ꯑꯩꯕꯨꯗꯤ ꯁꯥꯗꯦꯗ ꯃꯌꯥꯝ ꯁꯥꯕꯖꯤꯒ ꯑꯩꯅ ꯌꯦꯡꯖꯟꯕ ꯑꯣꯏꯟ ꯆꯠꯄ ꯑꯈꯣꯏꯒꯤ
ꯑꯣ ꯌꯦꯡꯕꯅ ꯍꯦꯟ ꯅꯨꯡꯉꯥꯏꯔꯝꯅꯤꯗ
ꯃꯥꯅꯦ ꯑꯁ ꯅꯨꯡꯉꯥꯏꯒ꯭ꯔꯖꯥꯠꯅꯦ ꯑꯦꯁ ꯀꯦꯝꯗꯤ ꯌꯥꯝ ꯅꯨꯡꯉꯥꯏꯒ꯭ꯔꯖꯥꯅꯤꯗ ꯆꯥꯕ ꯊꯛꯄꯖꯨ ꯌꯥꯝ ꯅꯨꯡꯉꯥꯏꯒ꯭ꯔꯖꯥꯠꯅꯤ
ꯑꯍꯥꯎ ꯑꯍꯥꯎꯕ ꯄꯤꯊꯔꯒ
ꯑꯍꯥꯎ ꯉꯥꯛꯇꯅꯤꯅꯦ ꯀꯩꯅꯣ ꯃꯤꯅꯤꯁꯇ꯭ꯔꯤꯗꯩ ꯁꯤꯜꯂꯛꯄ ꯀꯩꯅꯣꯅꯤꯅꯦ
ꯑꯗꯨꯅ ꯌꯥꯝ ꯐꯩꯌꯦ ꯑꯦꯁꯤ
ꯑꯦꯟꯅꯦꯁ ꯑꯦꯁ ꯍꯥꯏ ꯖꯤ ꯀꯩꯅꯣ ꯅꯦꯁꯅꯦꯜ ꯁ꯭ꯄꯣꯔꯠ ꯑꯦꯛ
ꯁꯔ ꯑꯦꯃꯥꯔꯠ ꯅꯦꯁꯅꯦꯜ ꯁꯥꯔꯚꯤꯁ ꯀꯤꯝ ꯃꯔꯨꯑꯣꯏꯕ ꯑꯝ ꯍꯥꯏꯕꯅꯦꯃꯤ ꯑꯃꯣꯠꯄ ꯏꯀꯥꯏ ꯁꯦꯡꯕ ꯈꯣꯠꯄ ꯑꯈꯣꯏ ꯂꯩꯗꯅ ꯍꯟꯗꯛ ꯑꯈꯣꯏꯒꯤ ꯀꯩ ꯍꯥꯏꯅꯤ ꯐꯠꯇꯕ ꯍꯥꯎꯗꯤꯒ ꯈꯨꯟꯕ ꯆꯠ ꯆꯠꯂꯦꯕ ꯀꯣꯏꯁꯜꯂꯒ ꯑꯩꯈꯣꯏꯖꯦ ꯁꯣꯁꯦꯜ ꯁꯥꯔꯚꯤꯁꯒꯨꯝꯕ ꯇꯧꯕ ꯑꯃꯨꯛ ꯀꯩꯅꯣ ꯑꯦꯟ ꯁꯤ ꯁꯤꯒꯨꯝꯕꯅꯤꯗ ꯍꯥꯏꯖꯦ
ꯑꯣ ꯍꯥꯏꯗꯤ ꯖꯣꯕ ꯑꯣꯏꯅ ꯇꯧꯔꯤꯔ ꯀꯩꯅꯣ
ꯖꯣꯕ ꯅꯠꯇꯦ ꯃꯁꯤ ꯑꯩꯈꯣꯏꯅꯤ ꯀꯣꯂꯦꯖꯀꯤꯅꯦ
ꯑꯥ
ꯀꯣꯂꯦꯖꯇ ꯑꯗꯨꯝ ꯀꯩꯅꯣꯝ ꯑꯣꯏꯅ ꯌꯥꯎꯗꯅꯤ ꯑꯩꯈꯣꯏ ꯑꯦꯟ ꯁꯤ ꯁꯤ ꯌꯥꯎꯔꯤ ꯌꯥꯎꯅꯩꯗꯅ
ꯑ ꯑꯥ
ꯑꯦꯟ ꯁꯤ ꯁꯤ ꯌꯥꯎꯋꯤꯗꯅ ꯀꯣꯂꯦꯖ ꯇꯝ ꯇꯝꯅ
ꯑꯥ
ꯑꯗꯨꯗꯤ ꯑꯦꯟ ꯁꯤꯁꯤ ꯌꯥꯎꯔꯤ ꯑꯗꯨꯅꯦ ꯑꯦꯟ ꯁꯤ ꯁꯤ ꯅꯠꯇꯕ ꯑꯦꯟ ꯑꯦꯁ ꯑꯦꯁ ꯍꯥꯏꯅ ꯌꯥꯎꯗꯕ ꯑꯁ ꯃꯁꯤ ꯌꯥꯝ ꯐꯔꯥꯖꯅꯤ ꯑꯦꯟ ꯁꯤꯁꯤꯗꯤ ꯖꯥꯝꯅꯕꯨ ꯐꯪꯉꯃꯣꯏ ꯑꯩꯅ ꯈꯟꯖꯕ ꯑꯦꯟ ꯑꯦꯟ ꯑꯦꯁꯇꯤ ꯑꯩ ꯅꯨꯏ ꯌꯔ ꯗꯩ ꯍꯧꯒꯠꯂ ꯆꯠ ꯆꯠꯄ ꯍꯧꯒꯠꯂꯃꯦ ꯀꯣꯏꯕ ꯂꯝ ꯀꯣꯏꯕꯗ ꯑꯃ ꯐꯪꯉꯦꯕ ꯐ꯭ꯔꯤꯗ ꯄꯩꯁꯥ ꯑꯝꯇ ꯇꯤꯡꯉꯣꯏ ꯐ꯭ꯔꯤꯗ ꯉꯥꯛꯇꯅꯤ ꯀꯣꯏꯗꯨꯏꯁꯦ
ꯅꯨꯡꯉꯥꯏꯖꯔꯝꯃꯤꯗ
ꯑꯁ ꯃꯁꯤ ꯌꯥꯝ ꯐꯒ꯭ꯔꯖꯥꯠꯅꯤ ꯎꯝ ꯆꯥꯍꯧꯕ ꯐꯩ ꯃꯁꯤ
ꯍꯥꯏꯗꯤ ꯀ꯭ꯂꯥꯁ ꯀꯌꯥꯗꯩꯒ ꯌꯥꯎꯗꯣꯏꯅꯣ ꯑꯗꯨꯕꯣ
ꯃꯁꯤ ꯀꯣꯂꯦꯖ ꯍꯧꯕꯗꯩ ꯑꯗꯨꯝ ꯌꯥꯎ ꯌꯥꯔꯦ ꯁꯦꯀꯦꯟꯗꯔꯤꯗꯩꯁꯨ ꯌꯥꯗꯤ ꯌꯥꯅꯩꯕꯀ ꯀꯣ ꯑꯗꯨ ꯁꯦꯀꯦꯟꯗ꯭ꯔꯤꯁꯦ ꯀꯌꯥ ꯀꯣꯏꯕ ꯈꯣꯠꯄꯁꯦ ꯀꯌꯥ ꯄꯨꯕꯤꯗꯦ
ꯑꯣ
ꯈꯣꯏꯗꯤ ꯃꯨꯛ ꯑꯁ ꯑꯩ ꯐꯅꯌꯥꯝ ꯌꯥꯝꯃꯦ ꯑꯗ ꯑꯈꯣꯏ ꯅꯤꯌꯨ ꯏꯔ ꯅꯨꯃꯤꯠ ꯍꯦꯛ ꯅꯤꯌꯨ ꯏꯔ ꯅꯨꯃꯤꯠꯇꯨꯒꯩ ꯍꯧꯒꯠꯂꯦ ꯑꯁ